ꯑꯩꯈꯣꯏꯁꯨ ꯃꯥꯁꯇꯔ ꯇꯧꯔꯤꯀꯥꯟꯗꯗꯤ ꯑꯗꯨꯝ ꯈꯔ ꯂꯥꯡꯉꯦꯕꯀꯣ
ꯎꯝ
ꯏꯃꯥꯟꯅꯕ ꯃꯌꯥꯝ ꯄꯨꯟꯕꯒꯤ ꯑꯗꯨꯝ ꯒ꯭ꯌꯥꯟ ꯑꯣꯏꯩꯅꯣ ꯑꯗꯨꯝ ꯀꯣꯐꯤ ꯊꯛꯐꯝ ꯈꯣꯠꯄꯅ ꯑꯗꯨꯝ ꯉꯥꯎꯁꯟꯅꯕꯤꯗ ꯀꯩꯗꯣ ꯄꯪꯂꯛꯏꯥ ꯆꯥꯔꯒ ꯅꯤ ꯀꯩꯗ ꯍꯧꯖꯤꯛꯄꯨꯗꯤ ꯃꯆꯜ ꯑꯣꯏꯅꯗꯤ ꯏꯃꯥꯟꯅꯕꯒ ꯂꯣꯏ ꯍꯟꯅꯈ꯭ꯔꯦ ꯑꯩꯈꯣꯏ ꯃꯅꯤ ꯈꯛꯇ ꯑꯩꯁ ꯇꯧꯊꯍꯈꯅꯤ ꯑꯗꯨꯗꯤ ꯄꯨꯟꯗ꯭ꯔꯦ ꯑꯝꯇ
ꯅꯣꯡꯁꯨ ꯅꯨꯃꯤꯠ ꯗꯨꯀꯥꯟꯗꯣ ꯍꯥꯡꯉ ꯌꯥꯝꯅ ꯀꯩꯅꯣ ꯇꯧꯔꯤꯉꯅꯤ
ꯑꯩꯈꯣꯏ ꯃꯃꯥꯡ ꯆꯍꯤꯗ ꯂꯣꯏꯕꯅꯦ ꯃꯥꯁꯇꯔꯗꯤꯀꯣ
ꯎꯝ
ꯎ ꯑꯁ ꯑꯗꯨ ꯇꯧꯁꯟ ꯑ ꯑꯩ ꯃꯥꯡꯍꯟ ꯇꯟꯗꯅ
ꯑꯩꯁꯨ ꯀꯩꯅꯣꯝꯗꯤ ꯇꯥꯟꯅꯔꯝꯕꯅꯦ ꯗꯨꯀꯥꯟ ꯏꯁ ꯄꯣꯠ ꯑꯝꯗꯤ ꯇꯥꯟꯅꯔꯝꯕꯅꯦ ꯑꯗꯨꯗ ꯍꯛꯆꯥꯡ ꯅꯥꯁꯤꯜꯂꯛꯇꯅ ꯇꯣꯛꯈ꯭ꯔꯕ
ꯎꯝ
ꯍꯟꯗꯛꯀꯤ ꯑꯅꯧꯕ ꯑꯃ ꯏꯍꯟꯗꯥ ꯃꯃꯥꯡꯒꯤ ꯄꯔꯦꯡ ꯑꯃ ꯁꯦꯝꯒꯠꯂꯛꯄꯗꯣ
ꯑꯥ
ꯑꯗꯨꯏꯗꯨꯗ ꯑꯃ ꯀꯩꯅꯣ ꯇꯧꯔꯝꯕꯅꯤꯗ ꯍꯛꯆꯥꯡ ꯅꯥꯛꯇꯅ ꯑꯗꯨꯝ ꯄꯩꯁꯥꯗ ꯑꯗꯨꯝ ꯁꯤꯖꯤꯟꯅꯈ꯭ꯔꯦ
ꯑꯣ ꯈꯔꯕꯨ ꯐꯥꯔꯕꯣ ꯍꯛꯁꯥꯡꯕꯨ
ꯎꯝ ꯍꯧꯖꯤꯛꯄꯨꯗꯤ ꯈꯔ ꯐꯔꯦꯗ ꯊꯥ ꯐꯌꯥꯝ ꯀꯨꯏꯔꯦꯅ ꯅꯥꯔꯛꯁꯦ ꯊꯥ ꯃꯔꯤ ꯃꯉꯥꯃꯨꯛ ꯁꯨꯔꯦ
ꯀꯩ ꯂꯩꯅꯅꯣ ꯍꯥꯏꯁꯤꯕꯣ
ꯆꯈꯥꯎ ꯑꯣꯏꯅ ꯅꯥꯕ
ꯑꯁ ꯆꯈꯥꯎꯒꯤꯗꯣ ꯇꯣꯔꯕꯣꯠ ꯊꯥꯛꯇꯔꯣ
ꯇ꯭ꯔꯣꯕꯣꯠ ꯑꯗꯨꯒꯨꯝꯕꯗꯤ ꯌꯥꯝ ꯀꯟꯅꯗꯤ ꯊꯛꯇꯦ ꯑꯗꯣ ꯑꯌꯨꯛꯇꯗꯤ ꯈꯔ ꯈꯔ ꯃꯅꯥ ꯃꯁꯤꯡꯁꯦ ꯈꯔ ꯈꯔ ꯆꯥꯏꯌꯦ
ꯎꯝ ꯇꯣꯔꯕꯣꯠꯇꯣ ꯑ ꯈ꯭ꯋꯥꯥꯏ ꯐꯕꯗꯤ ꯇꯣꯔꯕꯣꯠ ꯆꯝꯐꯨꯠ ꯀꯨꯝꯕꯗꯤ ꯀꯟꯅ ꯀꯥꯟꯅꯗꯕꯅꯦꯕꯀꯣ ꯃꯣꯏꯒꯤ ꯖꯨꯏꯁ ꯁꯦꯝꯃꯒ ꯊꯥꯛꯄꯤꯗꯣ ꯑꯗꯣ ꯑꯩꯈꯣꯏꯒꯤ ꯑꯥ ꯍꯥꯏꯗꯤ ꯒ꯭ꯂꯥꯁ ꯃꯆꯥ ꯑꯝꯗꯀꯣ ꯑꯩꯈꯣꯏꯒꯤ ꯖꯧ ꯊꯛꯄ ꯇꯥꯛ ꯂꯥꯎ ꯂꯪꯁꯤꯟꯀꯣ ꯑꯗꯨꯝ ꯑꯌꯨꯛ ꯈꯨꯗꯤꯡꯒꯤ ꯃꯅꯝꯕꯨꯗꯤ ꯈꯤꯇꯪ ꯅꯝꯃꯅꯤ ꯍꯌꯤꯡꯕꯅꯤꯗ
ꯄꯦꯔ ꯀꯨꯗꯤꯦ ꯄꯦꯔꯗꯤ
ꯎꯝ ꯍꯠꯇ ꯑꯥꯎ ꯌꯥꯝ ꯉꯟꯅ ꯁꯣꯛꯏꯗ ꯀꯩꯀꯩ ꯃꯣꯔꯣꯛꯀꯨꯝꯕ ꯌꯥꯝ ꯆꯥꯕ꯭ꯔꯣ
ꯑꯥ ꯃꯨꯔꯣꯛ ꯈꯤꯇꯪ ꯍꯦꯟꯅ ꯆꯕꯩ
ꯑ ꯌꯥꯝ ꯉꯜꯂꯦ ꯅꯪꯒꯤꯁꯨ
ꯑꯗꯨꯒ ꯀꯩꯅꯣꯗꯨꯗ ꯗꯥꯏꯇꯤꯡ ꯇꯧꯏꯅꯦꯅ ꯆꯥꯛ ꯆꯥꯗꯕꯤ ꯀꯩꯀꯩ ꯆꯥꯗ꯭ꯔꯒ ꯁꯨꯝ ꯑꯆꯣꯏ ꯑꯄꯥ ꯌꯝ ꯆꯥꯥꯁꯟꯕ ꯑꯗꯨꯗ
ꯃꯅꯦ ꯊꯥꯎ ꯊꯨꯝꯁꯦ ꯌꯨꯝꯗ ꯍꯧꯔꯒ ꯆꯥꯕꯗꯤ ꯑꯃꯨꯛꯁꯨ ꯐꯕꯀꯣ ꯅꯠꯇ꯭ꯔꯥ
ꯎꯝ ꯃꯄꯥꯟꯒꯤ ꯄꯣꯠ ꯆꯩꯩ ꯌꯥꯝ ꯆꯥꯕ
ꯎꯝ ꯑꯁꯣꯏ ꯑꯄꯥ ꯆꯥꯒꯅꯣ ꯑꯍꯥꯟ ꯂꯥꯃꯥꯟꯅ ꯍꯥꯏꯗꯣ ꯅꯠꯇ꯭ꯔꯥ ꯆꯨꯝꯗ꯭ꯔꯥ
ꯎꯝ
ꯅꯨꯡꯉꯥꯏ ꯑꯗꯨꯗꯤ ꯃꯥꯡꯖꯧ ꯑꯝꯇ ꯂꯩꯕ ꯅꯠꯇꯦꯕ ꯁꯨꯝ ꯉꯥꯏꯍꯥꯛꯇꯅꯤ ꯆꯤꯟ ꯍꯔꯥꯎꯅꯕ ꯎꯝ ꯆꯥꯕ ꯊꯛꯄꯗꯤ ꯍꯧꯖꯤꯛ ꯊꯥꯎ ꯊꯨꯝ ꯀꯟꯅ ꯀꯩꯅꯣ ꯑꯗꯨꯝ ꯌꯥꯔꯕ ꯀꯃꯥꯏꯅ ꯇꯧꯔꯦ
ꯎꯟ ꯈꯔꯒꯗꯤ ꯆꯥꯍꯧꯔꯦ ꯑꯗꯨ ꯃꯣꯔꯣꯛꯀꯨꯝꯕꯗꯤ ꯌꯥꯝ ꯀꯟꯅ ꯆꯥꯗ꯭ꯔꯦ ꯍꯧꯖꯤꯛ
ꯑꯁ ꯑꯩꯈꯣꯏ ꯢꯌꯥꯝꯕ ꯑꯃꯁꯨ ꯊꯥ ꯑꯍꯨꯝ ꯃꯔꯤ ꯁꯨꯔꯦ ꯃꯥꯁꯨ ꯃꯥꯒꯤꯅ ꯆꯥꯛꯈꯥꯎꯗꯩ ꯀꯩꯗꯒꯤ ꯆꯥꯛꯈꯥꯎꯒꯤ ꯃꯔꯤ ꯑꯣꯏꯕꯒꯤ ꯂꯥꯏꯟꯁ ꯑꯝꯇ ꯌꯥꯗ꯭ꯔꯦꯕꯀꯣ ꯅꯍꯥꯟꯁꯨ ꯃꯅꯨꯡꯒꯤ ꯀꯩꯒꯤ ꯃꯔꯤ ꯃꯔꯥꯡ ꯈꯥꯟꯗ ꯁꯔꯖꯔꯤ ꯇꯧꯋꯦ ꯍꯥꯏꯕꯅꯤ ꯑ ꯃꯥꯒꯤꯅ ꯇꯧꯔꯤꯗꯨꯅ ꯀꯩꯅꯣ ꯇꯧꯕ ꯎꯝ ꯆꯥꯛꯁꯦ ꯑꯍꯤꯡꯁꯦ ꯒꯦꯝꯒꯨꯝ ꯁꯥꯟꯅꯔꯒ ꯊꯦꯡꯅ ꯍꯧꯒꯠꯂꯅꯤꯀꯣ
ꯎꯝ
ꯑꯗꯨꯒ ꯆꯥꯛꯁꯤ ꯊꯣꯡꯉꯔꯣꯏ ꯑꯗꯨꯒ ꯑ꯭ꯏꯗ ꯑꯥꯔ ꯀꯦꯗꯩ ꯀꯩ ꯑꯥꯔ ꯀꯦꯒꯨꯝꯕ ꯃꯣꯏꯒꯤ ꯊꯥꯎ ꯀꯩ ꯃꯊꯣꯛ ꯑꯝ ꯈꯪꯗꯕꯅꯦꯕ
ꯎꯝ
ꯑꯗꯨ ꯍꯟꯖꯥꯡꯒꯕ ꯀꯩꯒꯨꯝꯕ ꯂꯩꯁꯥ ꯑꯋꯞꯀꯨꯝꯕ ꯀꯩꯒꯨꯝꯕꯗꯣ ꯍꯥꯏꯗꯤ ꯐ꯭ꯔꯦꯁ ꯑꯣꯏꯅ ꯊꯣꯡꯕꯒꯤꯗꯤ ꯐꯩ ꯃꯣꯏꯗꯣ ꯉꯔꯥꯡꯒꯤ ꯑꯔꯦꯝꯕ ꯍꯥꯞꯆꯤꯟꯂꯤꯔ ꯑꯈꯣꯢꯅ ꯆꯕꯗꯤ ꯆꯥꯛꯈꯥꯎ ꯌꯥꯗ꯭ꯔꯦ ꯊꯤꯔꯤꯟ ꯀꯩ ꯌꯥꯗ꯭ꯔꯦ ꯊꯤꯔꯤꯡꯒꯤ ꯁꯔꯖꯔꯤꯁꯨ ꯇꯧꯋꯦꯕ ꯉꯔ ꯉꯍ
ꯍꯤꯗꯥꯛ ꯍꯤꯗꯥꯛ ꯀꯀꯩꯗꯤ ꯁꯤꯖꯤꯟꯅꯕ ꯅꯠꯇꯦ
ꯑꯗꯨꯒꯨꯝꯕꯗꯤ ꯈꯔ ꯀꯩꯅꯣ ꯇꯧꯅꯤ
ꯑꯗꯨ ꯂꯣꯏꯔꯒ ꯇꯣꯡ ꯈꯣꯠꯄꯗꯣ
ꯑꯩꯁꯨ ꯀꯩꯅꯣ ꯑꯍꯥꯟꯕꯅ ꯍꯧꯔꯛꯄꯗꯨꯗ ꯗꯣꯛꯇꯔ ꯑꯍꯨꯝ ꯃꯦꯗꯤꯁꯤꯟ ꯗꯣꯛꯇꯔ ꯑꯍꯨꯝ ꯆꯟ ꯇꯅꯤ
ꯑꯥ
ꯑꯃꯨꯛ ꯍꯨꯛꯁꯤꯟ ꯑꯃꯨꯛ ꯍꯨꯛꯁꯤꯟ ꯐꯠꯇꯗꯅ
ꯑꯗꯨꯅꯤꯅꯦ ꯈꯣꯡꯗ ꯈꯨꯠꯇ ꯈꯤꯇꯪ ꯀꯩꯅꯣ ꯇꯦꯛꯈꯤꯕꯅ ꯐꯥꯎꯕ ꯂꯩꯌꯦꯕꯀꯣ ꯃꯅꯨꯡꯗ ꯁꯣꯛ
ꯑ ꯑ ꯆ ꯄꯨ ꯌꯥꯕ
ꯍꯥꯥ
ꯔꯅꯦ ꯈꯂꯛꯒ ꯎ ꯌꯌ
ꯑꯗꯨꯅꯦ ꯑꯗꯨꯝ ꯈꯣꯡꯗꯦꯛꯈꯤꯕ ꯍꯥꯏꯁꯤꯗꯤ ꯈꯣꯡꯗꯦ ꯌꯥ ꯗꯤ ꯑꯩꯈꯣꯏ ꯆꯠꯊꯣꯛꯑꯔꯣꯏ ꯅꯠꯇꯣ ꯑꯗꯨꯝ ꯃꯇꯝ ꯊꯥ ꯈꯔ ꯑꯗꯨꯝ ꯂꯩꯔꯅꯤ ꯈꯣꯊꯥꯔꯒ ꯈꯣꯠꯂꯒ ꯑꯗꯨ ꯆꯥꯛꯈꯥꯎ ꯆꯣꯛꯄ ꯍꯥꯏꯁꯤ ꯅꯪ ꯑꯦꯅꯤ ꯆꯥꯕ ꯊꯛꯄ ꯌꯥꯔꯣꯏ ꯑꯃ ꯇꯧꯕ ꯌꯥ ꯀꯩ ꯉꯥꯏꯔꯣꯏꯕ
ꯂꯣꯏ ꯊꯦꯡꯉꯦ ꯊꯥ ꯑꯍꯨꯝꯃꯨꯛ ꯊꯥ ꯑꯅꯤꯃꯨꯛꯛꯇ ꯀꯩꯝ ꯆꯥꯗ꯭ꯔꯦ ꯆꯝꯐꯨꯠꯀ ꯑꯂꯨꯒ ꯆꯝꯐꯨꯠꯀ ꯑꯂꯨꯒ ꯇꯣꯂꯦ
ꯑ
ꯐꯖꯅ ꯀꯩꯅꯣ ꯇꯧ ꯀꯟꯇ꯭ꯔꯣꯜ ꯇꯧꯔꯒ ꯌꯥꯝ ꯊꯨꯅꯁꯨ ꯐꯖꯅ ꯄꯥ ꯑ ꯁ ꯆꯥꯛꯈꯥꯎꯒꯨꯝꯕ ꯀꯩꯒꯨꯝꯕꯁꯦ ꯌꯥꯝ ꯁꯣꯛꯅꯩꯌꯦ ꯍꯧꯖꯤꯛ ꯏꯃꯥꯟꯅꯕ ꯈꯔꯁꯨ ꯂꯩ
ꯎꯝ ꯍꯧꯖꯤꯛ ꯎꯝ ꯌꯥꯝ ꯀꯟꯅ ꯁꯣꯛꯅꯔꯛꯄꯗꯝ ꯇꯧꯔꯤ
ꯑꯌꯨꯛꯀꯥꯟꯥꯁꯦ ꯃꯅꯨꯡ ꯃꯅꯨꯡ ꯌꯥꯝ ꯇꯧꯋꯦ ꯈꯣꯠꯂꯦ ꯀꯥꯟꯅ ꯑꯗꯨ ꯇꯧꯋꯦꯕ
ꯎ ꯑꯗꯨ ꯑꯣꯅꯤꯡꯕꯗꯤ ꯌꯥꯎꯈꯤꯗꯦ ꯑꯒꯤꯩꯅ ꯅꯥꯕ ꯈꯣꯠꯄ ꯇꯧꯔꯛꯄ
ꯑ
ꯑꯗꯨ ꯑꯣꯕ ꯈꯣꯠꯄꯗꯨꯁꯨ ꯌꯥꯝ ꯉꯎꯈꯤꯗꯕ
ꯏꯃꯥꯟꯅꯕ ꯑꯃꯗꯤ ꯃꯥ ꯆꯈꯥꯎ ꯐꯖꯅ ꯁꯣꯛꯑꯦ ꯑꯗꯨ ꯑꯣꯏꯔꯁꯨ ꯍꯤꯗꯥꯛ ꯒꯨꯂꯤ ꯈꯔ ꯆꯥꯔꯒ ꯑꯩꯈꯣꯏꯒ ꯆꯥꯕ ꯊꯛꯄ ꯑꯆꯥꯥꯕꯤ ꯊꯛꯄꯤ ꯑꯗꯨꯝ ꯄꯨꯟꯗꯣꯏꯅꯤ ꯂꯣꯏꯔꯛꯄꯒ ꯑꯗꯨꯝ ꯃꯥ ꯃꯅꯤꯡ ꯑꯆꯧꯕ ꯑꯗꯨꯝ ꯆꯪꯈ꯭ꯔ ꯇꯕꯅꯤ ꯄꯨꯒꯤ ꯃꯥꯗꯦꯔ
ꯎꯝ ꯁ ꯍꯌꯦꯡ ꯑꯗꯨꯝ ꯑꯃꯔꯣꯝ ꯊꯣꯛꯈꯤꯕꯗꯤ ꯍꯦꯡ ꯑꯗꯨꯝ ꯈꯔ ꯑꯗꯨꯝ ꯂꯩꯔꯅꯤ ꯇꯧꯔꯤ
ꯎꯝ ꯑ ꯆꯍꯤ ꯍꯥꯏꯁꯦ ꯆꯍꯤ ꯑꯃꯅꯤꯗꯤ ꯐꯖꯅ ꯑꯗꯨꯗꯤꯔ
ꯎꯝ ꯆꯍꯤ ꯑꯃꯛ ꯐꯥꯔꯛꯛꯇꯗ ꯅꯥꯔꯁꯦ ꯔꯤꯀꯣꯚꯁꯤꯦ ꯌꯥꯝ ꯀꯟꯅ ꯉꯝ ꯇꯥꯏꯁꯨ ꯐꯖ ꯉꯝꯗ꯭ꯔꯦ ꯆꯍꯤ ꯑꯃꯃꯨꯛꯇꯤ ꯐꯥꯔꯛꯇꯣꯔꯤ
ꯍꯂꯣ
ꯃꯇꯝ ꯈꯤꯇꯪ ꯈꯪꯉꯣ ꯍꯤꯡꯒꯣꯗꯔꯥ
ꯑꯥ ꯇꯥꯏ ꯇꯥꯏ
ꯆꯥꯎꯥꯎꯗꯤ ꯌꯥꯁꯨꯒ
ꯑꯩ ꯊꯕꯛ ꯆꯠꯄꯗꯨꯗ ꯆꯥꯛ ꯆꯥꯕ ꯆꯥꯗꯕꯤ ꯇꯧꯔ ꯆꯠꯄ ꯑꯗꯨꯗꯩꯗꯤꯗꯥꯅ ꯇꯧꯕꯗꯩ ꯑꯗꯨꯝ ꯈꯔ ꯍꯦꯟꯖꯟꯈꯅꯤꯦ ꯑꯗꯣ
ꯌꯥꯝꯃꯅꯤ ꯂꯩꯩꯅ ꯑꯗꯨ ꯇꯣ ꯇ ꯀꯌꯥꯋꯥ
ꯑꯩ ꯂꯩꯗ꯭ꯔꯥ
ꯑꯥ
ꯂꯤꯁꯤꯡ ꯑꯅꯤꯅꯤ
ꯊꯥꯗ
ꯑꯥ
ꯏꯁꯤꯡ ꯥꯁ ꯀꯒꯩꯗꯅ ꯐꯔꯤ
ꯑꯥ ꯑꯗꯨꯗꯤ ꯏꯁꯥꯅ ꯇꯧꯔꯦ ꯃꯩꯒꯤꯁꯤꯅꯗꯤ ꯏꯁꯥꯅ ꯇꯧꯋꯦꯕꯀꯣ ꯃꯩꯒ ꯃꯩ ꯏꯁꯤꯡ ꯄꯨꯂꯞ ꯄꯥꯔꯀꯥꯟꯗ ꯊꯥ ꯑꯃꯒꯤ ꯆꯥꯝꯃꯉꯥꯃꯨꯛꯀꯤ ꯆꯥꯅꯤ ꯑꯗꯨꯝ ꯆꯠꯂꯦꯕꯀꯣ ꯑꯅꯤ ꯆꯥꯝꯃꯉꯥ
ꯑꯝ ꯎꯝ
ꯑꯣ ꯑꯩ ꯑꯩꯅ ꯂꯩꯒꯦ ꯀꯣꯏ ꯆꯍꯤ ꯑꯥ ꯀꯩ ꯑꯅꯤ ꯌꯦꯟ ꯆꯂꯦꯕꯀꯣ ꯑꯗꯨ ꯁꯨꯝ ꯍꯥꯏꯕꯗꯤ ꯚꯔꯥꯁꯦ ꯀꯥ ꯑꯃꯅꯤꯅꯤꯈꯛ ꯂꯩꯕ ꯌꯨꯝꯕꯨꯒ ꯑꯗꯨꯝ ꯂꯩꯅꯕꯩ ꯇꯥꯏꯞ ꯇꯧꯕ ꯍꯩꯅꯗꯕ ꯍꯥꯏꯇꯥꯔ ꯍꯥꯟꯅ ꯈ꯭ꯋꯥꯏ ꯑꯗꯨ ꯑꯗꯨꯋꯥꯏꯗ ꯂꯩꯔꯝꯃꯦ ꯑꯗꯨꯝꯥꯏꯅꯇꯕꯀꯣ ꯑꯗꯨ ꯏꯃꯥꯟꯅꯕ ꯝꯂꯥꯁꯨ ꯁꯨꯝ ꯋꯥ ꯆꯠꯖ ꯌꯥꯝ ꯋꯥꯡꯕ ꯍꯥꯏꯇꯥꯔꯦ ꯍꯣꯏ ꯍꯣꯏ ꯍꯣꯏ
ꯎꯝ
ꯍꯧꯖꯤꯛꯀꯤꯗꯤ ꯈꯤꯇꯪ ꯃꯤꯁꯨ ꯌꯥꯝꯃꯦ ꯀꯥꯗꯣ ꯌꯥꯡꯈꯩꯃꯨꯛꯨ ꯁꯨꯕꯒꯤꯀꯣ ꯑꯗꯨꯝ ꯈꯔ ꯀꯩꯅꯣ ꯇꯧꯋꯤ ꯂꯥꯡꯉꯨꯕꯩꯗꯤ ꯅꯠꯇꯕ ꯅꯣꯡ ꯈꯥꯗꯣꯛ ꯍꯦꯛ ꯂꯥꯛꯄꯗ
ꯏꯃꯅꯕꯈꯣꯏꯁꯨ ꯄꯦꯅꯤꯡ ꯂꯩꯖꯕꯗꯣ ꯅꯨꯡꯉꯥꯏꯗꯅꯀꯣ
ꯎꯝ
ꯃꯣꯏꯅ ꯂꯥꯡꯅꯤꯡ ꯑꯩꯅ ꯑꯃ ꯑꯁꯨꯛ ꯐꯩꯕ ꯑꯩꯈꯣꯏ ꯃꯄꯨꯅ ꯌꯥꯔꯣꯏ ꯈꯣꯠꯂꯣꯏ ꯀꯥꯏꯅ ꯇꯧꯔꯒ ꯑꯗꯨꯝ ꯇꯧꯋꯤ ꯃꯖ ꯅꯨꯡꯉꯥꯏꯇꯕ ꯐꯔ ꯃꯈꯟ ꯃꯈꯟꯅꯤ
ꯅꯨꯄꯤꯁꯨ ꯂꯩꯕ꯭ꯔꯥ ꯑꯗꯨ ꯇ
ꯑꯥ ꯅꯨꯨꯄꯤꯖꯂꯅꯤ ꯂꯩꯥꯏ
ꯑꯗꯨꯒꯤ ꯍꯦꯛ ꯃꯃꯥꯡꯗ ꯑꯃꯁꯨ ꯍꯣꯁꯇꯦꯜ ꯑꯃ ꯂꯩ ꯂꯩꯒꯨꯝ ꯇꯧꯗꯥꯏꯅꯦ
ꯈꯪꯗꯅꯦ ꯁꯥꯏꯖꯦ ꯑꯗꯨꯝ ꯚꯔꯥꯗꯤ ꯌꯥꯝ ꯑꯃꯅꯅꯦ ꯍꯣꯁꯇꯦꯜ ꯃꯠꯇ ꯈꯪꯗꯤ
ꯑꯣ ꯑꯗꯨꯏꯗꯪ ꯑꯗꯨꯒꯤ ꯕꯣꯔ ꯂꯩꯔꯤ ꯏꯌꯥꯝꯕꯣꯏ ꯂꯩꯔꯤꯗꯩ ꯈꯤꯇꯪ ꯀꯥꯈꯠꯂꯒ ꯈꯣꯡꯅꯥꯡ ꯑꯃ ꯍꯧꯋꯤꯗꯅ
ꯑꯥ
ꯑꯗꯨꯏꯗꯨꯗ ꯑꯃꯨꯛ ꯆꯪꯉꯤꯕꯩꯗꯨꯗ ꯑꯃꯨꯛ ꯑꯗꯨꯗꯁꯨ ꯕꯔꯥꯔ ꯀꯩꯅꯣ ꯌꯥꯝ ꯆꯥꯎꯅ ꯂꯩꯕꯁꯨ ꯇꯧꯕꯅꯦ
ꯑꯣ ꯑꯩꯈꯣꯏꯅ ꯑꯩ ꯂꯩꯔꯤ ꯈꯣꯡꯅꯥꯡ ꯃꯌꯥꯒꯤ ꯑꯅꯛꯄꯗꯨꯅꯤ
ꯑꯣ ꯑꯗꯨ ꯑꯩꯒꯤ ꯀꯩꯅꯣꯒꯤꯗ ꯍꯩꯅꯧꯈꯣꯡꯒꯤꯗꯕꯨ ꯏꯌꯥꯝꯕꯗ ꯕꯨꯠ ꯊꯣꯏꯅ ꯇꯧꯕꯤꯕꯩꯗꯨꯣ ꯈꯪꯉꯕ꯭ꯔꯥ
ꯈꯪꯗ꯭ꯔꯤꯅꯦ ꯀꯒꯤꯣ ꯋꯥ ꯅꯝꯇ ꯍꯥꯏꯔꯝꯅꯦ
ꯑ ꯑ ꯈꯤꯇꯪ ꯔꯥꯁ ꯕꯣꯔꯗꯤꯡ ꯅ ꯑꯃ ꯂꯩꯔꯤꯗꯣ
ꯑꯥ
ꯑꯗꯥꯏ ꯃꯄꯥꯗꯨꯗ ꯃꯧ ꯅꯍꯥ ꯑꯃ ꯁꯤꯔꯒ ꯕꯨ ꯇꯝꯅꯩꯌꯦꯅ ꯔꯥꯁꯀꯤ ꯃꯆꯥꯅꯨꯄꯥꯗꯨꯅ ꯅꯨꯡꯗꯥꯡꯗ ꯊꯦꯡꯅꯩꯌꯦꯅ꯫ ꯅꯣꯡꯉꯥꯜꯂꯒ ꯊꯦꯡꯅꯕꯗꯣ ꯅꯨꯄꯥꯗꯣ ꯋꯥꯟꯗ ꯂꯩꯔꯝꯃꯦꯅ꯫
ꯑꯣ꯫
ꯂꯝꯕꯤꯒ ꯆꯠ ꯉꯝꯅꯗꯗꯅ ꯑꯗꯨꯋꯥꯏꯗꯣ꯫
ꯇꯥꯗ꯭ꯔꯤꯅꯦ ꯑꯩꯗꯤ ꯑꯩꯗꯤ ꯑꯗꯨꯝ ꯊꯦꯡꯅ ꯑꯗꯨꯝ ꯍꯜꯂꯛꯏꯅꯦ ꯏꯕꯣ ꯍꯧꯖꯤꯛꯀꯥꯟꯁꯦ꯫
ꯎꯝ꯫
ꯑꯁ ꯑꯩꯁꯨ ꯌꯥꯝꯅ꯫ ꯀꯩꯅꯣꯝ ꯌꯥꯎꯈ꯭ꯔꯕꯅꯤ ꯊꯥꯏꯅ ꯊꯦꯡꯅꯕ ꯑꯗꯨꯒꯤꯕꯨꯗꯤ ꯑꯣꯏꯔꯝꯃꯦ ꯑꯩꯅ ꯁ꯭ꯋꯥꯏꯒꯤ ꯑꯩꯈꯣꯏ ꯆ꯫ ꯑꯩꯈꯣꯏ ꯁ꯭ꯋꯥꯏꯒꯤꯗ ꯅꯣꯡꯃ ꯃꯔꯛ ꯈꯔ ꯑꯗꯨꯝ ꯁꯦꯟꯊꯥꯜꯂꯤ ꯈꯨꯕꯤ ꯌꯥꯡ ꯀꯟꯅ ꯇꯣꯏꯅ ꯇꯧꯔꯝꯕ ꯌꯥꯎꯗ꯭ꯔꯥ꯫ ꯑꯗꯨ ꯀꯥꯟꯗ ꯃꯩꯁꯨ ꯃꯨꯠꯂꯦ ꯑꯗꯒꯤ ꯁꯤꯟꯊꯥꯁꯨ ꯂꯦꯞꯄꯩ ꯗꯨꯀꯥꯟ ꯑꯝ ꯍꯥꯡꯉꯦ꯫ ꯃꯃꯝꯖꯨ ꯃꯝꯃꯦ ꯑꯗꯨꯒ ꯑꯉꯥꯡꯅ ꯃꯃꯥꯁꯦ ꯀꯧꯕꯒꯤ ꯃꯈꯣꯟꯁꯦ ꯇꯥꯔꯛꯄꯤꯅꯦꯕ꯫ ꯏꯅꯛ ꯅꯛꯅ ꯍꯥꯏꯇꯥꯔꯦ ꯌꯥꯝ ꯊꯤꯅ ꯅꯛꯅ
ꯎꯝ
ꯌꯦꯡꯉꯦꯕꯀꯣ ꯂꯥꯞꯅ ꯃꯃꯥꯡ ꯑꯉꯥꯡ ꯑꯃꯗꯤ ꯆꯠꯂꯦ ꯑꯗꯨꯗꯤ ꯃꯣꯏꯗꯤ ꯑꯁꯦꯡꯕ ꯀꯩꯅꯣꯕꯨꯗꯤ ꯅꯠꯇꯦ ꯑꯗꯨ ꯑꯣꯏ ꯇꯥꯔꯒꯁꯨ ꯑꯗꯨꯝ ꯆꯨꯝꯅ ꯆꯠꯆꯕꯅꯤ ꯌꯥꯝ ꯊꯤꯅ ꯂꯥꯞꯄ ꯍꯥꯏꯇꯥꯔꯦ ꯇꯥꯔꯤꯖꯤꯒ ꯂꯥꯞꯄꯤꯖꯤꯒ ꯌꯥꯝ ꯊꯤꯅ ꯆꯥꯟꯅꯗꯕꯀꯣ꯫ ꯑꯩ ꯀꯔꯤꯅꯣꯅꯦꯅ ꯈꯂꯦ ꯑꯗꯩ ꯍꯜꯂꯛ ꯑꯗꯨꯝ ꯌꯝ꯫ ꯗꯨꯛꯄꯨꯗꯤ ꯑꯗꯨꯝ ꯊꯥꯗꯣꯛꯑꯦ ꯈꯣꯇꯣꯛꯑꯦ ꯇꯧꯔꯦ ꯑꯗꯨ ꯀꯩꯁꯨꯕꯨꯗꯤ ꯈꯟꯕꯨꯗꯤ ꯈꯟꯖꯟꯒꯤꯗꯦ꯫ ꯃꯈꯣꯏꯗ ꯑꯀꯥꯏꯕ ꯇꯧꯔꯛꯇꯕꯅꯤꯅꯀꯣ꯫
ꯑꯥ꯫
ꯃꯣꯏꯁꯨ ꯉꯝꯅ ꯉꯝ ꯑꯩꯈꯣꯏꯁꯨ ꯉꯝꯅ ꯉꯝꯅ ꯍꯤꯡꯕ ꯍꯥꯏꯗꯤ꯫
ꯇꯨ ꯂꯪꯊꯕꯥꯜ ꯑꯗꯒꯤ ꯑꯩꯅ ꯍꯥꯏꯕ ꯖꯒꯥꯗꯨꯗꯤ꯫ ꯃꯤ ꯌꯥꯝ ꯀꯟꯅ ꯆꯠꯅꯕ ꯉꯝꯗ꯭ꯔꯦ ꯑꯗꯣ ꯍꯧꯖꯤꯛ ꯍꯧꯖꯤꯛꯁꯨ ꯑꯗꯨꯝ ꯅꯨꯡꯗꯥꯡ ꯇꯥꯈ꯭ꯔꯗꯤ꯫
ꯀꯥꯏ ꯌꯥꯏ ꯖꯒꯥ ꯗꯥꯏꯔꯦꯛ ꯑꯣꯏꯗꯣꯏꯅꯣ
ꯑꯃ ꯑꯗꯨꯗꯒꯤ ꯀꯩꯅꯣ꯫ ꯑꯦꯝꯌꯨꯒꯤ ꯅꯥꯀꯟꯗꯤ ꯆꯪ ꯆꯪꯉꯤꯗꯅ ꯏꯌꯥꯝꯕꯣ
ꯑ ꯑꯥ ꯑ
ꯑꯗꯨ ꯅꯠꯇꯧ ꯃꯊꯪꯒꯤꯗ ꯑꯃꯨꯛ ꯆꯪꯐꯝ ꯂꯩꯗꯅ ꯑꯥ ꯏꯁꯇꯦꯟꯗꯔꯣꯕꯥꯔꯠ ꯅꯥꯀꯟꯒꯤꯗꯣ
ꯍꯣ ꯍꯣ
ꯍꯣꯏ ꯑꯗꯨꯒꯤ ꯍꯦꯛ ꯒꯣꯂꯥꯏꯗꯨꯗ
ꯑꯣ ꯋꯥꯏꯇꯤꯡ ꯁꯦꯠꯀ ꯂꯩꯕ ꯑꯗꯨꯋꯥꯏꯗꯣ
ꯍꯣꯏ ꯃꯪ ꯂꯩꯕ ꯖꯒꯗꯨꯗ
ꯑꯣ ꯑꯣꯀꯦ ꯑꯗꯨꯗꯤ ꯏꯃꯥꯟꯅꯕ ꯔꯦꯟꯗ ꯂꯩꯕꯅꯦ ꯑꯝꯇ ꯍꯥꯏꯕꯤꯒꯤꯒꯦ
ꯈꯪꯉꯝꯕ ꯌꯥꯏ ꯑꯗꯨꯗꯤ
ꯑꯥ ꯑꯗꯨꯋꯥꯏꯗ ꯑꯗꯨꯗꯤ ꯑꯅꯥꯟꯕ ꯑꯆꯧꯕ ꯑꯋꯥꯡꯕ ꯑꯃ ꯂꯩꯗꯣꯏ ꯑꯗꯨꯗ ꯏꯃꯥꯟꯅꯕ ꯈꯔ ꯂꯩꯕꯅꯦꯕ
ꯑꯉꯧꯕ ꯃꯆꯨꯒꯤ ꯑꯃ ꯂꯩꯕꯗꯨꯔꯥ
ꯑꯉꯧꯕ ꯃꯆꯨꯗꯤ ꯑꯣꯏꯕ꯭ꯔꯥ ꯑꯗꯨꯗꯤ ꯀꯥꯎ ꯃꯆꯨꯗꯤ ꯀꯥꯎꯕ꯭ꯔꯦ ꯌꯥꯝ ꯊꯤꯅ ꯋꯥꯡꯕ ꯅꯥꯟ ꯑꯃ ꯂꯩꯕꯅꯦ ꯑꯆꯧꯕ ꯑꯃ
ꯑꯣ ꯑꯗꯨꯏꯗꯨꯗ ꯕꯣꯗꯤꯡꯗꯨꯗꯤ ꯂꯩꯔꯃꯦ
ꯑꯣ
ꯑꯗꯨ ꯍꯧꯖꯤꯛꯄꯨꯗꯤ ꯕꯣꯔꯥ ꯑꯣꯟꯊꯣꯛꯈ꯭ꯔꯦ ꯍꯥꯏꯕꯅꯦ ꯑꯗꯨꯝ ꯃꯥꯜꯂꯤ
ꯎꯝ ꯈꯪꯗꯦ ꯑꯗꯨꯗꯤ ꯑꯣꯟꯊꯣꯛ ꯑꯣꯟꯊꯣꯛ ꯉꯥꯛꯇꯅꯤ ꯌꯨꯝꯂꯣꯝꯗꯁꯨ ꯑꯗꯨꯒꯨꯝꯕ ꯄꯥꯎꯗꯣ ꯈꯔ ꯇꯧꯋꯦꯕꯀꯣ
ꯎꯝ
ꯌꯨꯝꯂꯣꯝꯒꯤꯁꯤꯅ ꯑꯩꯈꯣꯏꯒꯤ ꯈꯨꯟꯒꯤ ꯂꯥꯏ ꯍꯔꯥꯎꯕꯁꯦ꯫
ꯑ꯫
ꯁꯤꯗ ꯐꯖꯅ ꯂꯣꯏꯁꯤꯟꯈꯤꯗꯕ ꯍꯥꯏꯇꯥꯔꯦꯀꯣ ꯑꯗꯨꯒꯤ꯫ ꯑꯥ ꯑꯗꯨꯒꯤ ꯑꯩꯈꯣꯏ ꯑꯩꯈꯣꯏ ꯈꯨꯟꯗ꯭ꯔꯦꯗ ꯑꯩꯈꯣꯏ ꯍꯦꯛ ꯊꯪꯅꯕ ꯈꯣꯠꯄ ꯑꯗꯨꯗꯨꯗꯒꯤ ꯑꯗꯨꯝ꯫ ꯆꯤꯡꯌꯥꯒꯨꯝꯕ ꯀꯩꯒꯨꯝꯕ ꯈꯤꯇꯪ ꯂꯩꯕꯁꯤ ꯑꯗꯨꯝ ꯐꯥꯝꯒꯨꯝꯕ ꯇꯧꯅꯕꯒꯤꯗ ꯕꯦꯔꯥ ꯀꯥꯕ ꯈꯔ ꯂꯩꯕ ꯃꯊꯟꯇ ꯂꯩꯕꯤꯗꯨꯅ ꯑꯗꯨꯝ ꯀꯩꯅꯣꯗ ꯈꯣꯡ ꯍꯥꯝꯃꯤ ꯀꯥꯏꯅꯗ ꯑꯗꯨꯝ ꯊꯤꯜꯂꯛꯄꯀꯣ
ꯑꯁ
ꯑꯗꯨ ꯈꯔ ꯑꯗꯨꯃꯥꯏꯅ ꯈꯔ ꯇꯧꯅꯈꯤ
ꯂꯤꯇꯤꯜ ꯂꯩꯉꯥꯏꯗ ꯔꯗꯥꯥꯅꯒ ꯆꯤꯜꯂꯒꯗꯤ ꯈꯪꯈꯤꯅꯤ
ꯑꯩꯈꯣꯏ ꯑꯩꯈꯣꯏꯒꯤꯗꯤ ꯇꯧꯋꯦ ꯑꯩꯈꯣꯏ ꯊꯥꯏꯅ ꯑꯩꯈꯣꯏ ꯕꯣꯛ ꯂꯩꯈꯤꯗꯕ ꯆꯍꯤ ꯑꯍꯨꯝ ꯃꯔꯤꯒꯤ ꯃꯃꯥꯡꯗ ꯀꯣ ꯁꯣꯔꯥꯛ ꯍꯦꯡꯗ꯭ꯔꯤ ꯀꯥꯟꯗ ꯑꯩꯈꯣꯏ ꯀꯀꯥꯁꯤꯅ ꯈꯣꯡ ꯍꯥꯝꯃ ꯂꯩꯛꯏꯕ ꯑꯗꯨ ꯂꯦꯇ꯭ꯔꯤꯟꯁꯨ ꯑꯗꯨꯝ ꯊꯤꯜꯂꯛꯄꯒ ꯃꯆꯥꯅꯨꯄꯥꯁꯤꯅ